ꯍꯜꯂꯣ ꯑꯣ ꯍꯥꯗꯣ ꯉꯥꯏꯍꯥꯛꯇꯪ ꯎꯡꯉ ꯂꯩꯌꯦꯅꯦ ꯅꯦꯠꯅꯔ ꯈꯪꯗꯕ ꯑꯣ ꯆꯨꯝꯃꯦ ꯀꯩꯅꯣꯒꯤꯗꯣ ꯑꯣ ꯃꯥꯒꯤꯗꯣ ꯂꯣꯏꯈ꯭ꯔꯦ ꯍꯥꯏꯌꯦ ꯑꯗꯨꯒꯤꯅꯦ ꯑꯗꯨꯒ ꯂꯣꯏꯗ ꯇꯥꯔꯗꯤ ꯌꯥꯕ ꯅꯣꯏꯒꯤꯅ ꯃꯥꯒꯤꯅ ꯅꯪꯒ ꯅꯌꯥꯝꯃꯒ ꯑꯅꯤ ꯄꯨꯟꯁꯤꯟꯕꯩꯅꯤ ꯍꯥꯏꯕ ꯒ꯭ꯌꯥꯟ ꯇꯥꯔꯦꯅ
ꯎꯝ ꯏꯁ ꯅꯣꯡ ꯍꯥꯡꯈꯤꯕꯁꯦ ꯋꯥꯏ ꯌꯥꯝ ꯁꯪꯉꯦ ꯅꯨꯡꯁꯥ ꯁꯥꯗꯣꯔꯛ ꯑꯦꯕꯣ
ꯁꯥꯔꯦ ꯑꯩꯁꯨ ꯉꯁꯥꯏꯁꯦ ꯐꯤꯔꯣꯟꯜ ꯈꯔ ꯑꯃꯨꯛ ꯑꯃꯨꯛ ꯀꯪꯉꯤ ꯑꯃꯨꯛ ꯆꯣꯠꯂꯤ ꯍꯥꯏꯅ ꯇꯧ ꯂꯩꯔꯝꯃꯦ ꯈꯣꯏꯗꯧ ꯌꯥꯝ ꯁꯥꯎꯅꯤꯡꯉꯦ ꯑꯩꯁꯦ ꯇꯧꯔꯤꯁꯦ
ꯑꯩꯁꯨꯅꯦ ꯑꯩꯈꯣꯏ ꯕꯦꯝꯃꯩ ꯐꯤ ꯉꯔꯥꯡ ꯃꯥꯅ ꯁꯨꯖꯔꯝꯕꯅꯦ ꯑꯗꯨꯒ ꯉꯁꯥꯏ ꯉꯁꯥꯏꯗ ꯁꯩꯁꯤꯗ ꯑꯩꯒꯤ ꯑꯩꯒꯤ ꯑꯩꯒꯤ ꯐꯃꯥꯡꯁꯤꯗ ꯐꯧꯔꯝꯕꯅꯦꯕ ꯉꯔꯥꯡꯗꯤ ꯆꯣꯠꯂꯕꯅꯤꯅ ꯅꯨꯡꯗꯥꯡꯗꯣ ꯑꯩꯒꯤꯗꯤ ꯐꯦꯟ ꯊꯥꯕꯅꯤꯅ ꯐꯦꯟ ꯃꯃꯥꯡꯁꯤꯗ ꯇꯧꯔ ꯐꯧꯔꯝꯕꯅꯦ ꯑꯗꯨꯅ ꯑꯩꯅ ꯑꯌꯨꯛꯇ ꯐꯧꯗꯣꯛ ꯄꯤꯕꯅꯤ ꯑꯗꯨꯒ ꯉꯁꯥꯏ ꯅꯣꯡ ꯆꯨꯔꯛꯇꯅ ꯃꯨꯛ ꯂꯧꯁꯜꯂꯦꯗꯅ ꯍꯧꯖꯤꯛꯃꯛꯨ ꯊꯥꯡꯗꯣꯛꯄꯤꯔꯒꯦꯅ ꯊꯥꯡꯗꯣꯛꯄꯤꯔꯝꯕꯅꯤ
ꯍꯥꯟꯅ ꯁꯨꯝ ꯐꯧ ꯈꯤꯕ ꯄꯣꯠꯁꯦ ꯈꯤꯇꯪ ꯆꯣꯠꯂꯤ ꯃꯥꯜꯂꯤ ꯃꯔꯤꯛ ꯑꯝꯇꯒ ꯆꯣꯡꯉꯒ ꯆꯣꯡ ꯄꯨꯗꯅ ꯅꯝꯖꯝꯕꯁꯦ ꯑꯩꯒꯤ ꯋꯥꯈꯟꯗꯗꯤ ꯁꯨꯛꯅꯨꯡ ꯅꯨꯡꯉꯥꯏꯖꯗꯦ ꯍꯥꯏꯕ ꯗꯥꯏꯔꯦꯛ ꯀꯪꯗ꯭ꯔꯤꯕꯣ
ꯅꯨꯡꯉꯥꯏꯇꯕꯅꯦ ꯑꯗꯒꯤ ꯐꯤꯔꯣꯜꯁꯦ ꯑꯩꯈꯣꯏꯅꯅꯦ ꯀꯥꯂꯦꯟ ꯊꯥꯗ ꯑꯃꯨꯛ ꯁꯦꯠꯂꯨꯔꯒꯅꯦ ꯎꯄꯨꯗ ꯊꯨꯞꯆꯜꯂꯒꯅꯦ ꯊꯝꯕꯁꯦ ꯍꯨꯃꯥꯡ ꯍꯦꯛ ꯌꯥꯎꯈ꯭ꯔꯕ ꯑꯗꯨꯝ ꯐꯤꯗꯣ ꯀꯨꯏꯅ ꯑꯥ ꯑꯥ ꯀꯨꯏꯅ ꯀ ꯑꯇꯧꯕ ꯐꯤꯗꯣ ꯂꯣꯏꯅ ꯁꯨꯖꯥ ꯀꯥꯈꯠꯂꯝꯃꯅꯤꯕ ꯑꯗ ꯈꯝꯗꯦꯛꯑ ꯂꯩꯔꯝꯒꯅꯦꯕ ꯈꯪꯕ꯭ꯔ ꯑꯗꯨꯗꯨꯅ ꯑꯗꯨꯗꯨꯅ ꯎꯄꯨꯗ ꯊꯝꯃꯒꯦ ꯈꯔ ꯀꯨꯏꯅ ꯊꯝꯒꯦꯅ ꯈꯜꯂꯛ ꯑꯒꯗꯤꯅꯦ ꯁꯦꯡꯅ ꯁꯨ ꯇꯣꯛꯄꯤꯔꯕ ꯐꯖꯅ ꯀꯪꯍꯜꯂ ꯊꯝꯕꯤꯌꯣꯕ ꯑꯗꯨ ꯅꯠꯇ꯭ꯔꯗꯤꯅꯦ ꯑꯗꯨꯝ ꯐꯤ ꯃꯅꯝ ꯅꯝ ꯊꯤꯔꯛꯄꯅꯤ ꯈꯪꯗꯦ ꯆꯨꯖꯥꯛ ꯀꯥꯥꯁꯜꯂꯛꯄꯅꯤ ꯈꯪꯗꯦ ꯑꯗꯨꯝ ꯇꯧꯕꯅꯦꯕ ꯑꯗꯨꯅ ꯎꯄꯨ ꯐꯤꯔꯣꯜ ꯑꯃꯨꯃꯛ ꯃꯌꯥꯝꯅ ꯅꯨꯄꯤꯁꯤꯡꯒ ꯐꯤꯔꯣꯜꯒ ꯑꯃꯨꯝꯛ ꯇꯧꯔꯀꯥꯟꯗ ꯅꯨꯡꯁꯥꯗ ꯑꯃꯨꯛꯛ ꯐꯧꯗꯣꯛꯅꯩꯗꯣ ꯁꯨꯖꯥ ꯀꯥꯕ ꯈꯣꯠꯄ ꯑꯃ ꯑꯃ ꯇꯧꯕꯗꯣ ꯇꯧꯗꯅꯕ ꯍꯥꯏꯅ
ꯎꯝ
ꯑꯩꯁꯨ ꯐꯤꯁꯦ ꯑꯌꯨ ꯅꯨꯡꯗꯥꯡꯒꯤ ꯁꯦꯠꯅꯤꯡꯉꯥꯏꯁꯦ ꯏꯂꯩ ꯂꯩꯁꯜꯂꯛꯇ꯭ꯔꯦꯗ ꯅꯣꯡꯃꯒꯤ ꯑꯃꯃꯝ ꯑꯗꯩ ꯍꯦꯟꯅ ꯁꯦꯠꯄ ꯌꯥꯗꯦꯕ ꯍꯨꯃꯥꯡ ꯁꯧꯕꯅꯤꯅ ꯑꯗꯨꯗꯨꯅꯅꯦ ꯄꯨꯂꯞ ꯄꯨꯜꯂꯞꯅꯦ ꯅꯝꯃ ꯊꯝꯃꯤꯁꯦ ꯑꯩꯅ ꯑꯗꯨꯝ ꯑꯃꯨꯛ ꯑꯃꯨꯛ ꯄꯨꯂꯞ ꯄꯨꯂꯞ ꯁꯨꯕ ꯀꯥꯟꯗꯗꯤ ꯎꯀꯥꯏ ꯇꯛꯑꯦ
ꯍꯣꯏ ꯑꯗꯣ ꯑꯩꯈꯣꯏꯒꯤ ꯀꯩꯅꯣꯗꯣ ꯑꯩꯅ ꯍꯧꯖꯤꯛ ꯍꯣꯔꯦꯟ ꯀ꯭ꯋꯥꯏꯊꯦꯜꯅ ꯆꯠꯅꯤ ꯍꯥꯏꯁꯦ ꯑꯩꯈꯣꯏꯒꯤ ꯑꯥꯔ ꯑꯦꯐ ꯌꯥꯎꯕ ꯀꯦ ꯑꯦꯟ ꯁꯤꯡ ꯑꯅ ꯑꯃ ꯑꯍꯜ ꯑꯃ ꯌꯥꯎꯕꯗꯣ ꯈꯪꯕ꯭ꯔꯥ
ꯑꯩꯗꯤ ꯃꯁꯛ ꯈꯪꯗꯦ ꯃꯁꯛ
ꯃꯥꯁꯦ ꯀꯌꯥ ꯌꯥꯝ ꯇꯣꯏꯅꯗꯤ ꯌꯥꯎꯒꯟ ꯌꯥꯎꯗꯤ ꯌꯥꯎꯏ ꯑꯗꯨꯒ ꯂꯣꯏ ꯌꯥꯎꯕꯅꯤ ꯀꯦꯁꯂ ꯀꯩꯅꯣꯝꯃ ꯌꯥꯎꯕꯅꯦ ꯑꯔꯦ ꯑꯦ ꯌꯥꯎꯕ ꯃꯣꯏꯗꯅꯦꯕ ꯃꯥꯒꯤ ꯐꯥꯗꯔꯅꯦꯕ ꯑꯩꯅ ꯍꯩꯖꯤꯛ ꯎꯅ ꯆꯠꯇꯣꯏꯁꯦ ꯐꯥꯗꯔꯕꯨꯗꯤ ꯂꯩꯈꯤꯗ꯭ꯔꯦ ꯃꯄꯥꯗꯣ ꯂꯩꯈꯤꯗ꯭ꯔꯦ ꯗ꯭ꯔꯦꯕꯀꯣ
ꯑꯥ
ꯑꯗ ꯃꯥ ꯒꯤ ꯍꯟꯗꯛꯁꯦ ꯆꯍꯤ ꯆꯥꯝꯃꯒ ꯑꯃ ꯍꯥꯏꯕ꯭ꯔ ꯆꯍꯤ ꯆꯥꯝꯃꯔ ꯀꯩꯅꯣ ꯑꯗꯨ ꯁꯨꯕꯒꯤ ꯕꯥꯔꯗꯦ ꯄꯥꯡꯊꯣꯛꯈꯤꯕ ꯑꯗꯨꯒꯤ ꯑꯗꯨꯒꯤ ꯄꯥꯡꯊꯣꯛꯄꯗꯨ ꯑꯗꯨꯗ ꯃꯥꯒꯤ ꯄꯨꯟꯁꯤ ꯋꯥꯔꯤꯁꯨ ꯃꯌꯥꯝ ꯐꯣꯡꯈꯤ ꯑꯗꯨꯗ ꯑꯩꯅ ꯑꯁ ꯑꯗꯣ ꯐꯔꯦ ꯁꯨꯃꯥꯏꯅ ꯏꯁꯜꯍꯧꯕꯅ ꯐꯔꯦ ꯐꯣꯡꯉꯤꯕ ꯑꯣꯖꯥꯁꯦ ꯑꯗꯨꯒꯤ ꯃꯌꯨꯝ ꯆꯠꯂꯒ ꯑꯩꯅ ꯑꯃꯨꯛ ꯈꯪꯉꯤꯁꯤꯅ ꯃꯥꯁꯦ ꯃꯨꯛ ꯎꯄꯥꯜ ꯄꯌꯦꯝ ꯑꯣꯢꯔꯤꯁꯤꯅ ꯑꯩꯈꯣꯏ ꯑꯥꯔ ꯑꯦꯞ ꯌꯥꯎꯔꯝꯕꯗꯣ ꯑꯗꯨ ꯃꯇꯨꯡꯏꯟꯅ ꯑꯗꯨꯏ ꯃꯇꯨꯡꯏꯟꯅ ꯑꯩꯉꯣꯟꯗꯗꯤ ꯈꯤꯇꯪ ꯑꯃꯨꯛ ꯈꯔ ꯀ꯭ꯂꯣꯁ ꯑꯣꯏꯁꯜꯂꯤꯗꯅ ꯍꯦꯟꯅ ꯑꯗꯨꯅ ꯅꯨꯡꯉꯥꯏꯖꯔꯦ ꯑꯗꯣ ꯑꯩꯁꯦ ꯍꯧꯖꯤꯛꯁꯤ ꯂꯣꯏꯕꯒ ꯑꯩꯈꯣꯏ ꯉꯥꯏꯍꯥꯛ ꯁꯥꯟꯅꯔꯝꯃꯒ ꯂꯣꯏꯁꯤꯜꯂꯒ ꯑꯗꯨꯝ ꯍꯥꯏꯒꯠ ꯇꯣꯏꯅꯦ ꯃꯊꯪ ꯃꯊꯪ ꯃꯊꯪ ꯆꯠꯀꯦ ꯑꯗꯨꯒ
ꯀꯨꯏꯔꯦ ꯎꯗꯕ ꯅꯍꯥꯟ ꯎꯅꯕꯗꯒꯤ ꯑꯩ ꯁꯨꯝ ꯍꯤꯄꯝꯕꯅꯦ ꯊꯕꯛ ꯊꯕꯛ ꯑꯃꯨꯛ ꯀꯩꯅꯣ ꯇꯧꯗꯣꯏꯅꯤ ꯆꯥꯄꯣꯠ ꯃꯨꯛ ꯇꯥꯏꯗꯣꯏꯅꯤ ꯉꯥꯛꯇꯪ ꯇꯥꯏꯗ꯭ꯔꯤꯉꯩ ꯃꯣꯏ ꯍꯥꯜꯂꯤꯉꯩ ꯁꯤꯗ ꯏꯕꯨꯡꯒꯨꯝꯕ ꯃꯤꯍ ꯊꯥꯂꯤꯕ ꯃꯣꯏꯅ ꯍꯥꯟꯉꯤꯗꯉꯩꯗꯥ ꯑꯩ ꯈꯤꯇꯪ ꯔꯦꯁ ꯇꯧꯒꯦꯅ ꯐꯣꯟ ꯇꯧꯔꯛꯏꯅꯦ
ꯑꯗꯣ ꯀꯩꯅꯣ ꯇꯧꯕ꯭ꯔꯣ ꯃꯩ ꯅ ꯇꯥꯏꯕꯤ ꯈꯨꯠꯅ
ꯀꯦꯟꯗꯜꯗ ꯑꯗꯨꯝ ꯑꯥ ꯀꯦꯟꯗꯜ ꯑꯗꯨꯝ ꯇꯥꯏꯕꯗꯣ ꯂꯩ ꯑꯗꯨꯕꯨ ꯑꯩꯈꯣꯏꯒꯤ ꯑꯩꯈꯣꯏꯅ ꯕꯔꯞ ꯆꯨꯞꯅꯅꯕꯒꯤ ꯁꯥꯕꯗꯣ ꯑꯗꯨꯒꯨꯝꯕꯗꯗꯤ ꯑꯦꯂꯦꯛꯇ꯭ꯔꯤꯛꯀꯤꯗꯨꯅ ꯅꯨꯡꯉꯥꯏꯑꯦꯕ ꯑꯗꯣ ꯁꯤꯒꯤꯗꯤ ꯑꯦꯗꯤꯛꯇꯤ ꯅꯠꯇꯦ ꯑꯗꯣ ꯑꯩꯈꯣꯏꯁꯨ ꯇꯧꯗꯦꯗ ꯑꯩꯈꯣꯏꯁꯨ ꯍꯥꯏꯕꯗꯤ ꯋꯥꯇꯤꯟꯅꯤꯅꯀꯣ ꯑꯩꯈꯣꯏꯅ ꯖꯜꯇ꯭ꯔꯤꯛꯇ ꯇꯧꯕꯗꯣ ꯁꯨꯝ ꯅꯨꯡꯉꯥꯏꯔꯣꯏꯗ꯭ꯔꯅꯦ ꯑꯁ ꯑꯦꯂꯦꯇ꯭ꯔꯤꯛ ꯄꯥꯏꯒꯤꯕ ꯃꯈꯣꯟꯁꯤ ꯍꯧꯋꯤꯍꯦ
ꯑꯩꯈꯣꯏ ꯁꯤꯗꯁꯨ ꯃꯈꯣꯟ ꯇꯥꯏꯌꯦ ꯑꯗꯨꯗꯣ
ꯍꯧꯖꯤꯛ ꯑꯩ ꯑꯩꯈꯣꯏ ꯁꯤꯗ ꯇꯥꯔꯤ ꯃꯈꯣꯟꯁꯤꯒ ꯅꯪ ꯑꯗꯨ ꯇꯥꯔꯤ ꯃꯈꯣꯟꯗꯣ ꯀꯩꯅꯣꯗꯣ ꯑꯃꯠꯇ ꯑꯣꯏ ꯑꯗꯨꯅꯦ ꯍꯥꯏꯕ
ꯑꯣꯏꯗꯣꯏꯅꯤ ꯀꯩꯅꯣ ꯌꯨꯝꯊꯛꯇ ꯄꯥꯏꯕꯒ ꯆꯞ ꯃꯥꯟꯅꯩꯕ ꯍꯧꯖꯤꯛꯀꯤ ꯃꯈꯣꯟꯗꯨꯕꯨꯣ
ꯎꯝ
ꯑꯁ ꯑꯍꯥꯟꯕꯒꯤ ꯄꯥꯏꯈꯠꯄꯒꯤ ꯃꯇꯥꯡ ꯇꯧꯋꯧ ꯈꯔ ꯅꯥꯒꯁꯦ ꯀꯩꯅꯣꯝ ꯇꯧꯖꯥꯠꯅꯤ ꯁꯨꯝ ꯄꯥꯏꯈꯠꯈꯤꯕꯗꯤ ꯑꯃꯨꯛ ꯐꯩꯌꯦꯕꯀꯣ ꯊꯥꯗꯔꯛꯄꯁꯦ ꯌꯥꯝ ꯅꯨꯡꯉꯥꯏꯇꯦꯕ ꯏꯁꯥꯗ ꯀꯩꯅꯣꯝ ꯏꯇꯧ ꯇꯧꯕꯗꯣ
ꯎꯝ ꯈꯪꯗꯦ ꯑꯗꯣ ꯑꯩꯒꯤ ꯃꯣꯠꯇꯗꯤ ꯑꯩꯒꯤꯗꯤ ꯀꯩꯅꯣ ꯇꯧꯋꯦ ꯑꯥ ꯄꯥꯏꯈꯠꯄꯁꯨ ꯑꯗꯩ ꯄꯥꯏꯊꯔꯛꯄꯁꯨ ꯈꯪꯗꯦ ꯑꯩꯗꯤ ꯑꯗꯨꯝ ꯀꯩꯁꯨ ꯊꯣꯏꯗꯣꯛꯅ ꯀꯦꯝ ꯀꯩꯁꯨ ꯈꯟꯖꯤꯜꯂꯨꯗꯕꯗꯣ
ꯃꯥꯅꯦ ꯃꯥꯅꯦ ꯑꯩꯅ ꯄꯥꯏꯊꯔꯛꯄꯗꯣ ꯅꯨꯡꯉꯥꯏꯇꯦ ꯊꯥꯗꯔꯛꯄꯗꯣ ꯑꯗꯨꯗꯣ ꯑꯁ ꯊꯥꯏꯅꯅꯦ ꯑꯩꯁꯦ ꯊꯥꯏꯅ ꯍꯥꯏꯖꯦ ꯃꯇꯝꯗꯣ ꯁꯣꯛ ꯂꯤꯁꯤꯡ ꯑꯃ ꯆꯝ ꯃꯥꯄꯟ ꯃꯧꯗꯔꯥ ꯇꯔꯨꯛ ꯍꯥꯏꯔꯒ ꯅꯪ ꯅꯣꯛꯅꯤꯡ ꯉꯛꯑꯅꯤ ꯅꯪ ꯅꯣꯛꯄꯗ ꯨꯅꯤꯡ ꯖꯪꯉꯦ
ꯃꯇꯝꯗꯨꯗ ꯑꯩꯈꯣꯏ ꯀ꯭ꯂꯥꯁ ꯎꯝ ꯀꯩꯅꯣ ꯃꯅꯤꯄꯨꯔꯤ ꯍꯥꯏꯒ ꯇꯧꯕꯒꯤ ꯅꯣꯛꯅꯤꯡꯉꯤꯅꯦ ꯑꯦꯂꯦꯚꯦꯟ
ꯅꯠꯇꯦ ꯁꯣꯏꯔꯦ ꯅꯪꯒꯤꯗꯣ ꯁꯣꯏꯔꯦ ꯃꯍꯩ
ꯃꯍꯩꯒꯤ ꯊꯥꯛ ꯇꯔꯥꯃꯥꯊꯣꯏ ꯁꯨꯕ ꯀꯥꯕꯀꯣ ꯑ ꯑꯗꯨ ꯀꯥꯗꯨꯗ
ꯁꯤꯖꯤꯟꯅꯒꯗꯧ ꯅꯦꯃꯤꯠ ꯀꯩꯅꯣ ꯃꯤꯒꯤ ꯇꯦꯛꯀꯥꯅ ꯑꯗꯨꯝ ꯇꯥꯡꯖꯕꯤ ꯗꯕꯤꯗ
ꯍꯣꯏ ꯑꯗꯨꯅ ꯑꯗꯨ ꯑꯗꯨꯒꯤ ꯃꯇꯝꯗꯨꯗ ꯑ ꯀꯩꯅꯣꯒꯤꯗ ꯀꯥꯡꯖꯩꯕꯨꯡꯁꯤꯗꯅꯦ ꯃꯦꯂꯥꯁꯦ ꯌꯥꯝ ꯆꯥꯎꯅ ꯇꯧꯋꯦꯕꯀꯣ ꯃꯇꯝꯗꯨꯗ ꯑꯩꯈꯣꯏꯒꯤꯗ ꯑꯩꯈꯣꯏ ꯗꯗꯥ ꯌꯥꯏꯃꯥꯒꯤ ꯃꯆꯥꯅꯨꯄꯥ ꯑꯍꯟꯕ ꯄꯣꯛꯄꯅꯦꯕꯀꯣ ꯑꯩꯈꯣꯏ ꯏꯆꯥ ꯅꯨꯨꯄꯥꯁꯦ ꯃꯥꯏ ꯃꯆꯥꯅꯨꯄꯥ ꯑꯍꯟꯖꯦ ꯄꯨꯔꯒ ꯑꯩꯈꯣꯏ ꯑꯩꯈꯣꯏ ꯗꯗꯥ ꯑꯃꯒ ꯑꯩꯒ ꯇꯧꯔ ꯆꯠꯄꯅꯦꯕ ꯈꯟꯕ ꯑꯗꯨꯒꯗꯤꯅꯦ ꯃꯦꯔꯤꯒꯣꯜ ꯔꯥꯎꯟꯗꯣ ꯇꯣꯡꯒꯦ ꯇꯣꯡꯒꯦꯅ ꯃꯥꯁꯨ ꯍꯥꯏꯕ ꯑꯗꯩ ꯑꯩꯈꯣꯏꯁꯨ ꯑꯩꯈꯣꯏ ꯏꯟꯈꯠꯂꯛꯄꯒꯤ ꯇꯥꯏꯃꯤꯡ ꯑꯣꯏꯕꯅꯤꯅ ꯑꯩꯈꯣꯏꯗ ꯑꯃꯨꯛꯇꯪ ꯇꯣꯡꯊꯣꯛꯁꯤꯁꯤꯅ ꯇ꯭ꯔꯥꯏ ꯇꯧꯕ ꯑꯣꯏꯅ ꯇꯧꯔꯒꯅꯦ ꯇꯣꯡꯉꯦꯅꯦꯍꯦ ꯑꯗꯒꯤꯗꯤ ꯅꯪꯕꯨ ꯀꯃꯥꯏꯅ ꯇꯧꯒꯦ ꯗꯅꯦ ꯇꯣꯡꯕꯒꯤ ꯑꯍꯥꯟꯕꯒꯤ ꯊꯥꯡꯒꯠꯈꯤꯕꯁꯤꯗꯒꯤ ꯑꯗꯨ ꯃꯌꯥꯝꯖꯦ ꯂꯥꯎꯕ ꯂꯣꯏ ꯍꯧꯔꯀꯣ ꯊꯥꯗꯔꯛꯄꯁꯤꯗꯅꯦ ꯍꯦꯛꯇ ꯑꯩꯅ ꯂꯥꯎꯕꯁꯤ ꯀꯔꯤꯅꯣ ꯔꯨꯀꯣ ꯔꯨꯀꯣꯅ ꯂꯥꯎꯔꯤꯕ ꯑꯁ ꯄꯨꯔꯥ ꯀꯨꯝꯍꯩ ꯑꯝꯅꯤꯀꯣ ꯃꯗꯣ ꯄꯨꯝꯅꯃꯛꯇꯨ ꯂꯥꯎꯗꯕ ꯑꯝꯇ ꯌꯥꯎꯗꯦ ꯑꯩꯅ ꯑꯁ ꯑꯩꯅ ꯄꯨꯟꯁꯤꯁꯤꯗ ꯁꯤꯒꯤ ꯁꯤꯒꯨꯝꯕ ꯀꯩꯅꯣꯁꯦ ꯃꯦꯔꯤ ꯒꯣꯒꯜꯔꯥꯎꯟꯁꯤ ꯑꯃꯨꯛ ꯍꯟꯅ ꯇꯣꯡꯉꯔꯣꯏ ꯍꯥꯏꯕ ꯑꯩ ꯋꯥꯁꯛꯈ꯭ꯔꯕꯅꯤ ꯉꯁꯤꯕꯧ ꯇꯣꯡꯗꯦ ꯑꯗꯨꯅ ꯑꯩ ꯀꯣꯛ ꯌꯥꯝ ꯉꯥꯎꯕꯗꯣ ꯈꯪꯗꯦ ꯏꯁꯥꯖꯦ ꯑꯩꯅ ꯑꯩꯅ ꯈꯥꯝꯃꯒ ꯑꯝꯇ ꯀꯨꯞꯅꯤꯡꯕꯁꯦ ꯀꯩꯅꯣꯅꯦꯍꯦ ꯂꯩꯕ ꯍꯧꯔꯛꯄꯗꯒꯤ ꯑꯗꯩ ꯂꯩꯕ ꯍꯧꯔꯛꯄꯗꯒꯤ ꯑꯍꯥꯟꯕꯗꯤ ꯇꯞꯅ ꯊꯧꯔꯝ ꯇꯧꯔꯛꯄꯗꯨꯕꯨ ꯂꯥꯎꯏꯗꯅ ꯑꯇꯩꯗꯤ ꯒꯔ ꯒꯥ ꯒꯥ ꯑꯃ ꯂꯩ ꯈꯜꯂꯛꯀꯗꯣꯏꯅꯦꯕ ꯈꯪꯕ꯭ꯔꯥ ꯊꯨꯅ ꯃꯥꯥꯏ ꯈꯣꯡꯖꯦꯜꯗ ꯌꯥꯝ ꯈꯜꯂꯛꯀꯗꯣꯏꯅꯦꯕ
ꯑꯩꯈꯣꯏꯁꯨꯅꯦ ꯃꯗꯨꯒꯤ ꯃꯦꯔꯤꯒꯣ ꯔꯥꯎꯟ ꯇꯣꯡꯕꯗꯣ ꯀꯥꯏꯗꯦ ꯑꯩ ꯁꯨꯡꯍꯩ ꯍꯩꯅꯗꯦ ꯄꯨꯟꯁꯤꯗ ꯑꯃꯨꯛꯇꯪꯗꯤ ꯇꯣꯡꯒ꯭ꯔꯦ ꯇꯣꯡ
ꯑꯗꯨꯅꯤ ꯃꯗꯨ ꯑꯃꯨꯛ ꯑꯃꯨꯛ ꯇꯣꯡꯈꯤꯕ ꯃꯤꯗ ꯂꯣꯏ ꯈꯤꯕ ꯀꯥꯡꯒꯨ ꯑꯣꯏꯗꯣꯏꯅꯦꯕ ꯇꯣꯡꯗ꯭ꯔꯤꯕ ꯀꯥꯡꯒꯨꯅꯕꯨꯗꯤ ꯃꯨꯛ ꯑꯩꯈꯣꯏꯒꯤ ꯎꯝ ꯇꯧ ꯇꯣꯡꯗ꯭ꯔꯤꯕ ꯀꯥꯡꯒꯨꯅꯕꯨꯗꯤ
ꯐꯩꯌꯦ ꯍꯥꯏꯗꯔꯛꯄꯗꯣ ꯎꯝ
ꯇꯣꯡꯗꯕ ꯃꯤꯕꯨꯗꯤ ꯑꯗꯨꯝ ꯑꯩꯈꯣꯏꯒꯤ ꯇꯣꯡꯅꯤꯡꯕꯒꯤ ꯀꯩꯅꯣ ꯑꯃꯗꯤ ꯏꯅꯣꯠ ꯑꯃꯗꯤ ꯂꯩꯅꯦꯕ ꯑꯗꯣ ꯑꯩꯈꯣꯏꯗꯗꯤ ꯍꯥꯟꯅ ꯇꯣꯡꯒ꯭ꯔꯝꯅꯤꯅ ꯑꯗꯨꯒꯤ ꯃꯍꯥꯎ ꯈꯪꯉꯕꯅꯤꯅꯀꯣ ꯑꯩ ꯑꯃꯨꯛ ꯍꯟꯅ ꯇꯣꯡꯉꯔꯣꯏ ꯍꯥꯏꯅ ꯑꯩ ꯋꯥꯁꯛ ꯑꯝ ꯂꯩꯒ꯭ꯔꯕꯅꯦ ꯑꯩ
ꯎꯝ ꯆ ꯑꯩꯈꯣꯏꯒꯤ ꯊꯨꯝ ꯑꯩꯈꯣꯏꯒꯤ ꯑꯗꯨꯇ ꯄ ꯑꯩꯈꯣꯏ ꯃꯄꯥꯟ ꯂꯝꯒꯤ ꯁꯨꯝ ꯌꯦꯡꯕꯗꯒ ꯋꯥꯡꯅ ꯄꯥꯏꯈꯠꯂꯀꯥꯟꯗ ꯒꯪ ꯂꯥꯎ ꯈꯪꯊꯥ ꯊꯥꯗꯔꯛꯄꯗꯤ ꯈꯪꯍꯥꯏ ꯍꯥꯏꯔ ꯆꯠꯈꯤꯕ ꯌꯥꯝ ꯂꯩꯕꯅꯦ ꯃꯈꯟ ꯃꯈꯟ ꯑꯁ ꯉꯝꯃꯣꯏꯗ ꯑꯗꯨ ꯕꯤ ꯄꯤ ꯋꯥꯡꯕ ꯃꯤꯗꯤ ꯑꯝ ꯐꯔꯛ ꯇꯥꯗꯣꯏꯅꯦ ꯍ꯭ꯥꯔꯠ ꯁꯣꯟꯕꯒꯨꯝꯕ
ꯃꯥꯅꯦ ꯑꯗꯨꯅꯦ ꯑꯩꯈꯣꯏꯁꯦ ꯍꯥꯔꯠ ꯁꯣꯜꯂꯤꯅꯦ ꯑꯗꯨꯒꯨꯝꯕ ꯉꯝꯗ꯭ꯔꯤꯁꯦ ꯁꯦꯡꯅ ꯍꯥꯏꯀꯥꯟꯗ ꯈꯣꯏꯖꯦ ꯍꯥꯔꯠ ꯁꯣꯟꯕ ꯀꯥꯡꯒꯨꯅꯦꯕ ꯑꯗꯨꯒꯨꯝꯕ ꯑꯞ ꯑꯦꯕ꯭ꯔꯤꯒꯤ ꯂꯣꯏꯅꯃꯛ ꯈꯨꯗꯤꯡꯃꯛꯁꯦ ꯂꯣꯏꯅꯃꯛ ꯉꯝꯕꯗꯤ ꯗꯔꯀꯥꯔ ꯂꯩꯌꯦꯕ ꯃꯤ ꯑꯃ ꯑꯣꯏꯔꯒꯗꯤ ꯑꯗꯣ ꯑꯩꯈꯣꯏꯗꯤ ꯑꯗꯨꯝ ꯑꯃꯇ ꯉꯝꯗꯦ ꯍꯥꯏꯕ ꯑꯗꯨꯗ ꯑꯩꯅ ꯍꯥꯏ ꯅꯉꯣꯟꯗ ꯃꯤꯅ ꯒꯥꯔꯤ ꯊꯧꯔ ꯑꯩꯅ ꯇꯣꯡꯕꯗ ꯃꯤꯍꯨꯟ ꯁꯨꯗ꯭ꯔꯤꯗꯣ ꯑꯩꯅ ꯉꯥꯏꯈꯣ ꯉꯥꯏꯈꯣ ꯇꯞꯅ ꯂꯥꯟꯖꯦ ꯀꯣ ꯑꯁꯤ ꯆꯠꯈꯤꯖꯅꯨ ꯑꯁꯤ ꯆꯠꯈꯤꯖꯅꯨꯅ ꯇꯧꯔ ꯉꯥꯏ ꯂꯩꯍꯜꯂꯤꯗꯣ ꯑꯩꯅ
ꯎꯝ
ꯇꯞꯅ ꯏꯪꯅ ꯇꯧꯔꯒ ꯑꯩꯗꯤ ꯒꯥꯔꯤ ꯂꯥꯜꯂꯁꯨ ꯑꯗꯨꯃꯥꯏ ꯂꯥꯜꯂꯦ ꯍꯥꯏꯕ ꯃꯤꯅꯗꯤ ꯑꯩꯁꯦ ꯑꯁ ꯌꯥꯝ ꯇꯦ ꯍꯥꯏꯔꯝꯒꯅꯤꯕ ꯏꯁꯥꯗ ꯑꯩꯈꯣꯏꯒꯤ ꯄꯥꯈꯠ ꯄ ꯊꯨꯀꯠꯄ ꯌꯥꯎꯕ ꯑꯗꯨꯒꯤꯅꯦꯕ
ꯎꯝ
ꯑꯦꯔꯣꯄ꯭ꯂꯦꯟꯁꯤ ꯌꯥꯝ ꯄꯥꯏ ꯀꯩꯗꯧꯔ ꯖꯥꯠꯅꯣ ꯈꯪꯗꯦ ꯉꯥ
ꯑ ꯑꯁꯤꯅ ꯍꯦꯂꯤꯀꯣꯞꯇꯔꯅꯦ
ꯑꯣ
ꯅꯣꯏꯔꯣꯝ
ꯅꯣꯡ ꯑꯃꯨꯛ ꯍꯥꯡꯕꯁꯦ ꯈꯔ ꯅꯨꯡꯉꯥꯏꯌꯦ ꯍꯧꯖꯤꯛ ꯆꯨꯕꯗꯨ ꯑꯩꯗꯤ ꯁꯤꯡ ꯈꯔ ꯂꯩꯕꯗꯨ ꯆꯣꯠꯂꯝꯃꯗ꯭ꯔꯥꯅ ꯄꯥꯈꯠꯂꯨꯔꯦ ꯑꯗꯨꯒ ꯊꯣꯛꯄꯗꯣ ꯑꯃꯨꯛ ꯐꯔꯛ ꯇꯥꯗꯧꯁꯤ ꯑꯃꯨꯛ ꯍꯥꯡꯇꯣꯛꯈ꯭ꯔꯦ ꯌꯥꯔꯦ
ꯁꯥꯔꯛꯑꯖꯅꯨ ꯊꯕꯛ ꯇꯧꯕ ꯂꯥꯛꯑꯀꯥꯟꯗꯅꯦ ꯊꯕꯛ ꯇꯧꯕꯝ ꯂꯩꯔꯔꯣꯏ ꯅꯨꯡꯁꯥꯖꯦ ꯅꯣꯡꯁꯦ ꯆꯨꯔꯗꯤ
ꯎꯝ
ꯅꯪꯖꯨ ꯊꯕꯛ ꯆꯠꯊꯣꯛꯅꯤꯗꯥꯏꯅꯦ
ꯆꯠꯀꯗꯣꯏꯅꯦ ꯍꯦꯛ ꯉꯥꯛꯍꯥꯛꯇꯪ ꯂꯩꯕꯒ ꯑꯗꯨꯝ ꯂꯣꯏꯁꯜꯂꯗꯣꯏꯅꯦ ꯑꯗꯨꯒ ꯀꯩꯅꯣ ꯇꯧꯗꯣꯏꯅꯤ
ꯑꯗꯨꯅꯤ ꯏꯕꯥꯅꯤ ꯁꯤꯒꯤ ꯋꯥꯔꯤꯁꯦ ꯁꯥꯟꯅꯕ ꯂꯣꯏꯔꯦꯀꯥꯟꯗꯅꯦ ꯑꯗꯨꯒ ꯆꯠꯊꯣꯛꯎꯔꯣ ꯑꯗꯨꯒ ꯍꯣꯔꯦꯟ ꯍꯜꯂꯛꯑ ꯑꯩ ꯉꯥꯏꯔꯝꯃꯒꯦ ꯑꯗꯨꯒ ꯋꯥꯔꯤꯗꯣ ꯑꯃꯨꯛ ꯁꯥꯔꯁꯤ
ꯍꯣꯏꯅꯤ ꯍꯣꯏꯅꯤ ꯌꯥꯏꯅꯦ ꯑꯗꯨꯒ ꯀꯩꯅꯣ ꯇꯧ
ꯎꯝ
ꯑꯗꯨ ꯑꯩꯅ ꯆꯠꯂꯨꯗꯣꯏꯖꯦ ꯇꯜꯂꯤꯁꯤꯅ ꯑꯃꯨꯛ ꯍꯧꯖꯤꯛꯀꯤ ꯀꯦꯟ ꯁꯤꯡ ꯍꯥꯏꯁꯦ ꯑꯁꯝꯕꯤꯅꯦꯕ ꯀꯣꯟꯊꯧꯖꯝ ꯀꯩꯅꯣꯝ ꯍꯥꯏꯕ ꯕꯅꯦꯕꯀꯣ ꯑꯗꯣ ꯃꯥꯒꯤ ꯃꯆꯥꯥꯏ ꯂꯨꯍꯣꯡꯕꯗꯗꯤ ꯑꯩꯈꯣꯏ ꯃꯌꯥꯝ ꯆꯠꯈ꯭ꯔꯦ ꯑꯃꯨꯛꯇꯪ ꯅꯨꯃꯤꯗꯥꯡꯗ ꯑꯗꯨ ꯅꯠꯇꯕ ꯑꯇꯩ ꯆꯠꯇ꯭ꯔꯦ ꯍꯧꯖꯤꯛ ꯆꯠꯇꯣꯏꯁꯦ ꯑꯩ ꯃꯌꯨꯝꯁꯨ ꯀꯥꯎꯔꯦ ꯑꯗꯨꯕꯨꯗꯤ ꯍꯣꯔꯦꯟ ꯀꯩꯅꯣ ꯀ꯭ꯋꯥꯀꯩꯊꯦꯟꯒꯤ ꯑꯩꯈꯣꯏ ꯕꯖꯥꯔ ꯌꯧꯕꯒ ꯃꯥꯥꯏ ꯇꯔꯅꯤꯡ ꯂꯩꯕꯗꯣ ꯈꯤꯇꯪ ꯆꯪꯉꯒ ꯁꯌꯥꯡꯂꯣꯝ ꯆꯠꯈꯤꯕꯩ ꯆꯠꯇ꯭ꯔꯤꯉꯩ ꯃꯆꯤꯟ ꯑꯗꯨꯋꯥꯏꯗꯗꯤ ꯑꯣꯏꯕꯅꯦꯕ
ꯎꯝ
ꯍꯪꯉ ꯈꯪꯅꯤ ꯑꯗꯨꯕꯨꯗꯤ ꯒ꯭ꯌꯥꯟ ꯇꯥꯗꯦ
ꯎꯝ ꯐꯣꯟ ꯅꯝꯕꯔ ꯌꯥꯎꯅꯕ ꯅꯠꯇ꯭ꯔꯣ
ꯌꯥꯎꯋꯦ ꯑꯗꯒꯤ ꯃꯥꯒꯤ ꯃꯆꯥꯅꯨꯄꯥ ꯂꯨꯍꯣꯡꯕ ꯆꯠꯈꯤꯕꯗꯣ ꯀꯩꯅꯣꯒ ꯑꯃꯨꯛ ꯇꯤꯟꯅꯕꯅꯦ ꯄꯨꯟꯕꯅꯦ ꯍꯥꯏꯕ ꯗꯤꯄꯦꯟꯗ꯭ꯔꯣꯗꯣ ꯃꯣꯏ ꯖꯨꯝꯕꯥ ꯆꯣꯡꯕꯒꯤ ꯑꯗꯨꯗ ꯌꯥꯎ ꯃꯥꯏ ꯁꯥꯇ꯭ꯔꯁꯤꯡ ꯑꯣꯏꯕꯅꯦꯕ ꯃꯣꯏ ꯄꯥꯔꯇꯤ
ꯑꯗꯨꯗꯤ ꯗꯤꯄꯦꯟꯗ꯭ꯔꯣꯗꯣ ꯍꯣꯔꯦꯟ ꯍꯪꯉꯁꯨ ꯈꯪꯅꯤ ꯀꯩꯅꯣ ꯑꯗꯨꯝ
ꯗꯤꯄꯦꯟꯗ꯭ꯔ ꯃꯄꯥ ꯗꯤꯄꯦꯟꯗ꯭ꯔꯣ ꯀꯩꯅꯣ ꯑꯩꯅ ꯍꯧꯖꯤꯛ ꯀꯩꯅꯣꯗꯣ ꯑꯍꯟꯗꯣ ꯀꯦꯟ ꯑꯦꯟ ꯁꯦꯡ ꯑꯩꯈꯣꯏꯒꯤ ꯍꯧꯖꯤꯛꯀꯤ ꯁꯥꯔꯗꯣ ꯃꯥꯒꯤ ꯀꯩꯅꯣ ꯀꯩꯅꯣ ꯈꯪꯉꯦ ꯐꯣꯟ ꯅꯝꯕꯔ ꯌꯥꯎꯅꯔꯦ ꯃꯥꯏꯁꯤꯅ ꯃꯥꯃꯛꯇꯤ ꯃꯁꯥ ꯉꯝꯗꯦ ꯂꯥꯛꯑꯣ ꯀꯩꯁꯨ ꯀꯥꯏꯗꯦ ꯃꯥꯏ ꯃꯅꯥꯎꯄꯥ ꯂꯩꯕꯅꯤ ꯃꯅꯥꯎꯄꯥꯒ ꯅꯪꯗ ꯑꯄꯥꯝꯕ ꯅꯪꯅ ꯍꯪꯅꯤꯡꯕꯗ ꯂꯣꯏ ꯍꯪꯉꯣ ꯑꯗꯨꯝ ꯌꯥꯅꯤ ꯍꯥꯏꯔꯛꯑꯦ
ꯑꯣ ꯑꯗꯨꯗꯤ ꯌꯥꯝ ꯐꯔꯦ ꯀꯩꯅꯣ ꯃꯣꯏ ꯏꯃꯨꯡ ꯃꯅꯨꯡꯒꯤ ꯃꯤ ꯑꯃ ꯂꯩꯔꯒ ꯑꯗꯨꯝ ꯌꯥꯕ ꯄꯣꯠꯅꯦ ꯍꯥꯏꯕ ꯍꯥꯏꯕꯗꯤ ꯃꯄꯥꯅꯤꯅ ꯑꯥ ꯃꯄꯥꯅꯅ ꯇꯧꯔꯝꯕ ꯈꯣꯠꯂꯝꯕ ꯍꯥꯏꯕ ꯑꯗꯨꯗꯤ ꯃꯆꯥꯁꯤꯡꯗꯨꯁꯨ ꯂꯣꯏ ꯈꯪꯗꯣꯏꯅꯤꯗꯅꯀꯣ ꯑꯗꯨꯅ ꯃꯣꯏꯅ ꯑꯗꯨꯝ ꯃꯣꯏꯗ ꯍꯪꯕꯗꯁꯨ ꯃꯌꯥꯝ ꯑꯃ ꯑꯗꯨꯝ ꯈꯪꯒꯅꯤ ꯍꯥꯏꯕ
ꯎꯝ
ꯍꯣ ꯍꯣꯏ ꯅꯪ ꯐꯔꯦ ꯅꯪ ꯆꯠ ꯀꯦꯁꯨ ꯆꯠꯆꯔꯨꯔꯣ ꯅꯪ ꯀꯩꯅꯣ ꯇꯧꯅꯅꯕ ꯎꯝ ꯑꯗꯨꯝ
ꯍꯣꯏ ꯍꯣꯏ ꯑꯩ ꯂꯣꯏꯁꯜꯂꯒꯦ ꯍꯜꯂꯛꯑꯒ ꯑꯩ ꯃꯔꯣꯟ ꯍꯥꯏꯔꯛꯑꯒꯦ
ꯎꯝ ꯎꯝ ꯎꯝ ꯊꯝꯃꯦ ꯊꯝꯃꯦ
ꯎꯝ